ꯍꯜꯂꯣ ꯍꯜꯂꯣ ꯇꯥꯔꯦ
ꯏꯁ ꯇꯥꯔꯦ
ꯅꯨꯡꯉꯥꯏꯔꯤꯔꯤꯕꯣ
ꯅꯨꯡꯉꯥꯏꯇꯌꯦ
ꯀꯩꯒꯤꯅꯣ
ꯅꯨꯡꯉꯥꯏꯇꯕꯁꯤꯕꯨ ꯀꯔꯤ ꯑꯣꯏꯔꯨꯅꯦꯒꯦ
ꯃꯤꯗꯤ ꯅꯨꯡꯉꯥꯏ ꯅꯨꯡꯉꯥꯏ ꯍꯥꯏ ꯅꯪꯅ ꯅꯨꯡꯉꯥꯏꯇꯦ ꯍꯥꯏ ꯃꯔꯝ ꯑꯃ ꯂꯩꯔꯝꯅꯤꯗꯅ
ꯎꯝ ꯅꯨꯡꯉꯥꯏꯇꯕꯅꯤꯅ ꯅꯨꯡꯉꯥꯏꯇꯦ ꯍꯥꯏꯕ ꯇꯥꯕꯅꯤ ꯃꯤ ꯅꯨꯡꯉꯥꯏ ꯍꯥꯏꯖꯤꯜꯂꯤ ꯃꯤꯅ ꯅꯨꯡꯉꯥꯏ ꯍꯥꯏꯗꯣ ꯍꯥꯏꯖꯤꯜꯂꯤꯅꯦ ꯈꯪꯕ꯭ꯔꯥ ꯅꯨꯡꯉꯥꯏ ꯄꯣꯟꯗꯦ ꯑꯝꯇ
ꯐꯖꯤꯜꯅꯦꯕ
ꯎꯝ ꯍꯥꯏꯖꯜꯂꯤ ꯉꯥꯛꯇꯅꯦ ꯃꯣꯏꯅ ꯅꯨꯡꯉꯥꯏ ꯅꯨꯡꯉꯥꯏ ꯍꯥꯏꯁꯤꯡꯗꯣ
ꯑꯩꯅ ꯍꯥꯏꯗꯣ ꯑꯁꯦꯡꯕ ꯃꯥꯜꯂꯅꯤ ꯑꯩꯁꯨ ꯃꯤꯅ ꯅꯨꯡꯉꯥꯏ ꯑꯩꯁꯨ ꯃꯤꯅ ꯅꯨꯡꯉꯥꯏꯕ꯭ꯔꯣ ꯍꯪꯉꯗꯤ ꯑꯩꯁꯨ ꯅꯨꯡꯉꯥꯏꯇꯦ ꯈꯨꯝꯃꯦ
ꯑꯗꯨꯗꯤ ꯅꯪ ꯑꯁꯦꯡꯕ ꯉꯥꯡꯕ ꯃꯤ ꯇꯥꯔꯦꯀꯣ
ꯇꯥꯔꯦ ꯇꯥꯔꯦ ꯑꯩ ꯅꯨꯡꯉꯥꯏ ꯅꯣꯡꯑꯁꯨ ꯑꯩꯗꯤ ꯅꯨꯡꯉꯥꯏꯇꯦ ꯈꯨꯝꯃꯦ ꯑꯗꯣ ꯀꯩꯒꯤꯅꯣ ꯑꯩ ꯅꯨꯡꯉꯥꯏꯇꯕꯒꯤꯅꯦꯅ ꯍꯥꯏ
ꯎꯝ ꯑꯣꯏꯅꯦ
ꯀꯔꯤ ꯌꯦꯟꯁꯥꯡ ꯆꯥꯒꯦ
ꯀꯥꯡꯁꯣꯏ
ꯑꯁ ꯑꯍꯥꯎꯕ ꯈꯔ ꯆꯥꯎꯅꯦ
ꯑꯍꯥꯎꯕꯕꯨ ꯄꯪꯆꯥ ꯆꯥ ꯌꯥꯕ꯭ꯔꯥ
ꯑꯩꯈꯣꯏꯗꯧꯅ ꯏꯔꯣꯜꯂꯒ ꯕꯣꯔꯥꯒ ꯍꯧꯔꯒ ꯆꯥꯎ ꯈꯔ
ꯏꯔꯣꯜꯂꯒ ꯕꯣꯔꯥꯒ ꯍꯧꯕꯗꯣ ꯑꯍꯥꯎꯕ ꯆꯤꯡꯕ꯭ꯔꯥ ꯍꯥꯏꯁꯦ
ꯑꯍꯥꯎꯕꯅꯦ ꯁꯤ ꯈ꯭ꯋꯥꯏ ꯍꯥꯎ ꯈ꯭ꯋꯥꯏꯗꯒꯤ ꯍꯥꯎꯕ ꯏꯟꯖꯥꯡ ꯍꯥꯏꯗꯤ ꯁꯤꯖꯤꯅꯤ
ꯎꯝ ꯆꯥꯎ ꯆꯥꯎ ꯑꯗꯨꯗꯤ ꯅꯪꯅ ꯑꯗꯨ ꯆꯥꯔꯣ ꯃꯈꯣꯏꯅ ꯌꯦꯟ ꯊꯣꯡꯕ ꯆꯥꯔꯒꯦ
ꯌꯦꯟꯅꯤ ꯌꯦꯟꯅꯤ ꯌꯦꯟꯕꯨ ꯏꯟꯖꯥꯡꯂꯣ
ꯌꯦꯟꯖꯨ ꯍꯤꯟꯖꯥꯡ ꯅꯠꯇ꯭ꯔꯗꯤ ꯀꯩꯅꯣ ꯏꯕꯨꯡꯉꯣ
ꯌꯦꯟ ꯍꯥꯏꯖꯤꯗꯤ ꯍꯨꯏꯅ ꯆꯥꯗꯧꯅꯤ
ꯎꯝ ꯑꯣ ꯅꯪ ꯈꯪꯅꯤ ꯅꯪ ꯌꯦꯟ ꯍꯦꯛ ꯆꯥꯕꯗ ꯅꯪ ꯀꯩꯗꯧꯒꯦ ꯌꯦꯡꯉꯨ ꯅꯪ
ꯅꯪꯒꯤꯁꯤ ꯋꯥꯔꯤꯖꯤ ꯑꯩꯈꯣꯏꯒꯤ
ꯐꯔꯦ
ꯃꯥ ꯋꯦꯕ ꯁꯤꯔꯤꯁ ꯑꯃ ꯂꯩꯕꯗꯣ ꯐꯟꯗꯤꯒꯤ ꯃꯅꯤꯄꯨꯔꯒꯤ ꯌꯦꯟꯗꯨꯗꯤ ꯍꯨꯏꯅ ꯆꯥꯅꯕꯅꯤ ꯍꯥꯏꯔꯒ ꯅꯨꯄꯤꯗꯣ ꯌꯦꯟ ꯆꯥ ꯂꯩꯔꯝꯕꯗꯣ ꯑꯗ ꯃꯅꯥꯎ ꯅꯨꯄꯥꯗꯨꯅ ꯍꯨꯏ ꯈꯣꯡꯖꯟꯕꯗꯣ ꯍꯣꯏ ꯍꯣꯏ ꯍꯣꯏ ꯍꯣꯏ ꯎꯝ ꯑꯗꯨꯗꯣ ꯅꯪꯗꯤ ꯌꯥꯝ ꯈꯪꯉꯦ ꯄꯋꯥꯒ ꯅꯤꯡꯖꯪꯉꯦ
ꯎꯒꯤꯕꯩꯅꯦꯍꯦ ꯍꯥꯏꯗꯤ ꯃꯌꯥꯝꯒ ꯃꯥꯟꯅꯗꯕ ꯃꯇꯦꯛ ꯑꯣꯏꯗꯅ ꯑꯇꯩ ꯐꯤꯂꯝꯗ ꯄꯪꯌꯥꯎꯗ ꯌꯥꯎꯕ ꯑꯣꯏꯗꯦꯗꯅ ꯑꯗꯨꯗꯣ
ꯆꯨꯝꯃꯦ ꯆꯨꯝꯃꯦ ꯅꯪꯅ ꯍꯥꯏꯕ ꯆꯨꯝꯃꯦ
ꯑꯗꯨꯗꯨꯒꯤ ꯅꯤꯡꯖꯪꯕ
ꯑ ꯅꯣꯡꯒ ꯇꯥꯕ꯭ꯔꯣ
ꯇꯥꯗꯦꯗ ꯅꯣꯡ ꯃꯪꯗꯤꯌꯦ ꯑꯩꯈꯣꯏ ꯁꯣꯟ ꯅꯥꯀꯟ
ꯑꯁ ꯑꯩꯈꯣꯏꯗꯤ ꯃꯪꯉꯤꯅꯦ ꯑꯇꯤꯌꯥꯁꯦ ꯑꯃꯨꯕꯒ ꯑꯉꯧꯕꯒ ꯌꯥꯟꯁꯟꯈ꯭ꯔꯦ
ꯎꯝ ꯈꯔ ꯈꯔꯕꯨꯗꯤ ꯂꯩꯌꯦꯕ ꯑꯗꯣ ꯑꯅꯝꯕꯅꯗꯤ ꯍꯥꯡꯉꯦ ꯅꯣꯏꯔꯣꯝꯗ ꯂꯣꯏ ꯄꯥꯏꯔꯝꯃꯅꯤ ꯑꯩꯈꯣꯏ ꯁꯣꯟ ꯅꯥꯀꯟ ꯍꯥꯡꯉꯦ
ꯅꯣꯏ ꯂꯩꯀꯥꯏꯗ ꯂꯩꯅꯤꯡꯗꯕ ꯃꯥꯜꯂꯤꯅꯦ ꯅꯣꯏꯁꯦ
ꯎꯝ ꯐꯠꯇ꯭ꯔꯣ ꯑꯗꯨꯅ
ꯐꯠꯇꯦꯗ
ꯀꯩꯗ ꯐꯠꯇ꯭ꯔꯤꯅꯣ
ꯅꯣꯡꯅ ꯌꯥꯕ ꯃꯐꯝ ꯍꯥꯏꯖꯦ ꯑꯐꯕ ꯑꯣꯏꯗꯣꯏꯅꯦ ꯅꯣꯡ ꯇꯥꯕ ꯈꯣꯠꯄ ꯍꯥꯏꯖꯦ ꯑꯐꯕ ꯑꯣꯏꯗꯣꯏꯕ ꯅꯣꯡ ꯇꯥꯗ꯭ꯔꯗꯤ ꯀꯥꯏ ꯐꯗꯣꯏꯕ ꯏꯀꯪ ꯊꯣꯛꯑꯅꯤ ꯏꯀꯪ ꯊꯣꯛꯑꯥ ꯂꯩꯔꯅꯤ
ꯎꯝ ꯅꯪ ꯅꯈꯣꯟꯗꯣ ꯀꯩꯗꯣꯏꯅꯣ ꯅꯪ ꯅꯥꯔꯕ
ꯑꯩ ꯀꯩꯁꯨ ꯇꯧꯗꯦ
ꯀꯩꯅꯣ ꯈꯣꯟꯖꯦꯜꯅꯦ ꯒꯥꯏꯅ ꯑꯁꯦꯡꯕꯒ ꯃꯥꯟꯅꯗꯦ
ꯑꯩꯅ ꯃꯦꯖꯤꯛ ꯇꯧꯕ
ꯅꯪ ꯃꯦꯖꯤꯛ ꯇꯧꯏꯔꯣ
ꯈꯪꯗꯦ ꯑꯩ ꯈꯣꯟꯖꯦꯜꯖꯦ ꯐꯣꯟꯗ ꯋꯥꯔꯤ ꯁꯥꯟꯅꯕꯗꯣ ꯑꯩꯈꯣꯏ ꯏꯃꯥꯅ ꯂꯣꯛ ꯊꯣꯡꯕ ꯑꯗꯨꯝ ꯍꯪ
ꯅꯣꯏ ꯃꯥꯅ
ꯍꯉꯣꯏ ꯈꯣꯡꯕ ꯃꯥ ꯉꯔꯥꯡꯖꯨ ꯂꯣꯛ ꯊꯨꯡꯕ꯭ꯔꯅ ꯍꯪ
ꯑꯗꯨꯅꯦ ꯑꯗꯨꯅꯦ ꯑꯩꯅ ꯍꯪꯉꯛꯏꯁꯦ ꯍꯥꯏꯗꯤ ꯂꯣꯛ ꯊꯨꯡꯕꯒꯤ ꯈꯣꯟꯖꯦꯜꯒꯤ ꯇꯥꯏꯞꯇ ꯃꯌꯦꯛ ꯁꯦꯡꯗꯕꯤꯗ ꯉꯥꯡꯕꯒꯤ
ꯑꯩꯁꯦ ꯐꯤꯂꯝ ꯀꯨꯝꯗꯧꯕ ꯑꯅꯥꯕ ꯁꯥꯗꯣꯏꯅꯦꯕ ꯑꯗꯨꯒꯤ
ꯎꯝ ꯎꯝ ꯎꯝ
ꯑꯩꯈꯣꯏ ꯀꯥꯔꯗꯅꯦ ꯔꯣꯝꯗ ꯃꯤ ꯑꯅꯤ ꯂꯩꯕꯗꯣ
ꯑꯥ
ꯃꯤ ꯑꯅꯤꯗꯣ
ꯑꯗꯨꯗꯨ ꯀꯠꯇ꯭ꯔꯣꯒꯦ
ꯑꯗꯨ ꯑꯅꯤꯗꯣ ꯂꯥꯟ ꯆꯪꯅꯤꯡꯑꯦ
ꯂꯥꯟ ꯆꯪꯉꯌꯦ
ꯑ ꯍ ꯊꯖ
ꯑꯦꯔꯣꯄ꯭ꯂꯦꯟ ꯇꯣꯡꯕꯤ ꯂꯥꯟꯗꯨꯔꯥ
ꯑꯥ ꯑꯥ ꯑꯥ ꯑꯥ ꯎꯋꯤꯡꯅ ꯄꯥꯏꯊꯕꯤꯗꯣ
ꯎ ꯈꯥꯡꯒ ꯄꯥꯏꯕꯤꯗ
ꯑꯩꯣꯏ ꯈꯥꯡꯒ ꯄꯥꯏꯕꯤ ꯊꯥꯡꯒ ꯄꯥꯏꯕꯤ ꯀꯔꯤ ꯍꯥꯏꯕꯅꯣꯗꯤ ꯈꯪꯗꯦꯗ ꯑꯩꯗꯤ ꯉꯁꯥꯏ ꯆꯪꯉꯝꯃꯦ
ꯑꯣ ꯍꯧꯖꯤꯛꯅ ꯑꯃꯨꯛ ꯑꯣꯟꯁꯤꯜꯂꯕ ꯃꯥꯏꯀꯩ ꯑꯃꯗ ꯑꯃꯨꯛ
ꯑꯥ ꯎꯆꯤꯗ ꯍꯟꯖꯤꯜꯂꯕ ꯑꯗꯨꯗꯤ
ꯀꯥꯂꯁꯨ ꯑꯣꯝ ꯂꯩꯗꯣꯏ ꯁꯔꯨꯛ ꯆꯠꯂꯣ ꯌꯥꯗ꯭ꯔꯣ ꯂꯥꯏꯔꯤꯛ ꯄꯥꯕꯁꯨ ꯅꯠꯇꯦ ꯑꯁ ꯅꯣꯏ ꯀꯥꯡꯒꯨꯁꯤꯅ ꯇꯧꯔꯤꯁꯦ ꯀꯔꯤꯅꯣ
ꯑꯩ ꯆꯠꯁ ꯍꯥꯏꯕꯗꯤ ꯃꯣꯏ ꯌꯥꯗꯦ ꯁꯦꯟꯗꯦꯜ ꯈꯨꯒꯥ ꯇꯨꯝꯅꯤ
ꯏꯤꯁ ꯅꯅ ꯆꯁꯦ ꯍꯥꯏꯔꯔꯤꯕ
ꯑꯩꯅ ꯆꯠꯁꯦ ꯍꯥꯏꯌꯦ ꯌꯥꯗꯦ ꯑꯩꯅ ꯈ ꯆꯠꯁ ꯁꯦꯟꯗꯜ ꯈꯨꯒꯥ ꯇꯨꯝꯅꯤ ꯍꯜꯂꯛꯒ ꯍꯨꯃꯥꯡ ꯁꯔꯒ ꯏꯁꯤꯡ ꯇꯤꯡꯅꯤ
ꯅꯣꯏꯁꯤꯡ ꯇꯥꯗ꯭ꯔꯕ
ꯇꯥꯏꯗ ꯉꯍꯥꯟꯋꯥꯏꯗꯤ ꯄ꯭ꯔꯣꯖꯦꯛ ꯇꯧꯔꯤꯀꯥꯟ ꯃꯔꯛꯇꯗꯤ ꯏꯁꯤꯡ ꯌꯥꯝ ꯄꯜꯂꯦ
ꯑꯥ
ꯑꯗꯣ ꯍꯧꯖꯤꯛꯀꯥꯟꯗꯤ ꯑꯗꯨꯝ ꯆꯠꯇ꯭ꯔꯦ ꯍꯧꯖꯤꯛꯀꯥꯟꯗꯤ ꯑꯗꯨꯝ ꯊꯥꯕ ꯂꯩ
ꯃꯤ ꯌꯥꯝ ꯂꯩꯇ꯭ꯔꯕ
ꯂꯩꯗ
ꯎꯝ ꯑꯅꯝꯕꯅ ꯑꯅꯝꯕꯅ ꯆꯠꯅꯔꯝꯗꯧ ꯃꯥꯟꯗꯦ ꯅꯨꯄꯥꯗꯤ
ꯑꯥ ꯁꯨꯔꯨ ꯁꯨꯔꯨ ꯁꯨꯔꯨ ꯅꯩꯔꯒ
ꯎꯝ
ꯈꯨꯗꯝ ꯑꯣꯏꯅ ꯌꯨꯝꯒꯤ ꯊꯕꯛ ꯌꯥꯎꯅꯤꯡꯗꯕ
ꯅꯪꯒꯝꯕ
ꯑꯩ ꯅꯠꯇꯦꯅꯦ ꯑꯩꯗꯤ ꯊꯕꯛ ꯂꯩꯇꯦꯅꯦ ꯌꯨꯝꯗ
ꯎꯝ ꯅꯪꯁꯨ ꯌꯨꯝꯗ ꯊꯕꯛ ꯂꯩꯇꯕ ꯃꯤ ꯍꯥꯏꯁꯦ
ꯄꯥꯛ ꯂꯩꯇꯦ ꯍꯥꯏꯕ
ꯒꯥꯔꯤꯒꯤ ꯂꯩꯇꯕ ꯂꯩꯔꯝꯅꯤ ꯀꯩꯅꯣ ꯅꯪꯅꯅꯦ ꯌꯨꯝꯗ ꯂꯩꯇꯕꯒꯤ ꯈꯪꯗꯕ ꯋꯥꯅꯤ ꯌꯨꯝꯗ ꯂꯩꯔꯛꯑꯗꯤ ꯑꯃꯕꯨ ꯑꯣꯏꯔꯣ ꯑꯃꯕꯨ ꯑꯣꯏꯔꯣ ꯊꯕꯛꯀꯤ ꯊꯕꯛ ꯉꯥꯛꯇꯗꯤ ꯀꯩꯅꯣ
ꯊꯕꯛ ꯍꯥꯏꯁꯦ ꯑꯩꯈꯣꯏ ꯂꯧꯕ ꯃꯇꯝꯗ ꯈꯔ ꯂꯩꯕ ꯃꯉꯥꯏꯔꯦ ꯂꯧꯗꯨꯁꯨ ꯍꯦꯛꯇ ꯑꯦꯛꯖꯥꯝ ꯃꯅꯨꯡꯗ ꯂꯣꯏꯁꯤꯟꯈ꯭ꯔꯦ
ꯍꯦ ꯅꯣꯏ ꯍꯤꯡꯒꯣꯜ ꯂꯩꯇ꯭ꯔꯥ ꯍꯥꯏꯁꯦ
ꯂꯩ
ꯑꯩ ꯍꯤꯡꯒꯣꯜꯒꯤ ꯊꯕꯛꯇꯨꯁꯨ ꯅꯤꯄꯥ ꯇꯧ ꯌꯥꯏ ꯀꯩꯅꯣ
ꯑꯗꯨ ꯏꯪꯈꯣꯜꯒꯤ ꯊꯕꯛꯇꯨꯗꯤ ꯑꯩꯈꯣꯏꯅ ꯇꯨꯝꯕ ꯍꯧꯒꯠꯇ꯭ꯔꯤꯀꯥꯟꯗ ꯑꯩꯈꯣꯏ ꯕꯥꯍꯣꯏ ꯑꯩꯈꯣꯏ ꯏꯅꯦꯍꯣꯏ ꯏꯃꯥꯍꯣꯏꯅ ꯑꯗꯨꯝ ꯂꯣꯏꯁꯜꯂꯝꯃꯦ
ꯅꯣꯏ ꯏꯅꯦ ꯑꯗꯤ ꯅꯣꯏꯅꯦ ꯂꯩꯔꯤꯕꯣ
ꯑ ꯑꯩꯈꯣꯏ ꯕꯥꯒꯤ ꯃꯆꯦ ꯑꯃ ꯂꯩꯌꯦ
ꯎꯝ ꯎꯝ
ꯂꯩꯁꯥꯕꯤ ꯏꯟꯈꯠꯂꯛꯄꯤ ꯑꯃ
ꯍꯣꯏ ꯏꯟꯈꯠꯂꯛꯄꯤꯅꯦ ꯑꯩꯈꯣꯏꯗꯤ ꯑꯉꯥꯡꯅꯦ
ꯃꯥꯅꯦ ꯑꯇꯣꯝꯕꯤ ꯑꯃ ꯂꯩꯔꯝꯃꯦ
ꯎꯝ
ꯃꯌꯨꯝ ꯄꯥꯟꯗ꯭ꯔꯤꯕꯃꯥ ꯂꯩꯁꯥꯕꯤ ꯑꯃ
ꯎꯝ
ꯑꯩꯅ ꯃꯁꯇꯔ ꯇꯝꯕ ꯍꯧꯔꯛꯄ ꯍꯧꯗ꯭ꯔꯤꯀꯥꯟꯗ ꯆꯠꯈ꯭ꯔꯦ
ꯍꯧꯖꯤꯛꯀꯤꯁꯤꯅ ꯑꯃꯨꯛ ꯑꯗꯨꯗꯨꯒꯤ ꯃꯊꯛꯂꯥꯕ
ꯈ꯭ꯋꯥꯏ ꯃꯥ ꯈ꯭ꯋꯥꯏ ꯅꯤꯡꯉꯣꯜꯗ ꯈ꯭ꯋꯥꯏ ꯑꯍꯜ ꯑꯩꯈꯣꯏ
ꯎꯝ
ꯕꯥꯆꯧꯒꯤ ꯍꯦꯛ ꯃꯈꯥ
ꯎꯝ
ꯑꯅꯤꯁꯨꯕ ꯌꯥꯏꯃꯥ ꯍꯥꯏꯇꯥꯔꯦ ꯃꯆꯤꯟ ꯃꯅꯥꯎꯗ
ꯑꯗꯣ ꯅꯣꯏ ꯅꯆꯤꯟꯅꯥꯎꯅ ꯅꯨꯄꯤ ꯑꯃꯒ ꯅꯪꯒ
ꯌꯦꯁ
ꯂꯣꯏꯔꯦ
ꯂꯣꯏꯔꯦ ꯑꯩꯈꯣꯏꯗꯤ ꯃꯩꯈꯦꯠ ꯃꯔꯨꯅꯤ ꯃꯩꯈꯦꯠ ꯃꯔꯨ
ꯎꯝ ꯑꯗꯨꯏꯅꯤꯅꯦ ꯁ꯭ꯋꯥꯏ ꯖꯒꯥꯗ ꯃꯩꯈꯦꯠ ꯈꯦꯠ ꯈꯦꯠꯇꯅ ꯂꯩꯔꯤꯁꯦ
ꯅꯪꯁꯨ ꯑꯣꯏꯔꯝꯒꯅꯤ ꯅꯨꯄꯤꯗ ꯃꯩꯈꯦꯠ ꯃꯔꯨ
ꯑꯣꯏꯗꯦ ꯑꯩꯈꯣꯏ ꯑꯅꯤ ꯁꯨꯏ
ꯅꯣꯏ ꯅꯣꯏ ꯏꯆꯦ ꯂꯩꯕ꯭ꯔꯣ ꯍꯥꯏꯁꯦ
ꯏꯅꯥꯎꯄꯤ ꯂꯩꯗꯨꯗꯤ
ꯈꯪꯗꯦꯗ ꯉꯁꯤ ꯅꯪ ꯍꯥꯏꯔꯥ ꯈꯪꯉꯦ ꯀ꯭ꯂꯥꯁ ꯀꯌꯥ ꯀꯥꯔꯕ
ꯆꯠꯂꯣꯍꯦ ꯒ꯭ꯔꯦꯖꯨꯑꯁꯟ ꯂꯣꯏꯗꯣꯔꯦ
ꯑꯣ ꯑꯉꯥꯡꯅꯤꯅꯦ
ꯃꯥꯅꯦ ꯍꯣꯏ ꯑꯉꯥꯡꯅꯦ ꯀꯩꯅꯣꯗꯤ ꯑꯩꯈꯣꯏ ꯀꯦꯕ ꯂꯥꯛꯑꯝꯃꯤꯗꯨꯗꯤ ꯖꯒꯣꯏ ꯁꯥꯕ ꯀꯥꯟꯗ ꯅꯪ ꯎꯔꯝꯃꯔꯣꯏ
ꯈꯥꯡꯗꯦꯗ ꯑꯩꯈꯣꯏ
ꯑꯗꯨꯝ ꯂꯥꯛꯄꯅꯦ ꯑꯗꯨꯝ ꯊꯥ꯭ꯔ ꯁꯦꯝꯗꯒꯤ ꯑꯩꯈꯣꯏꯅ ꯐꯥꯔꯁ ꯁꯦꯝꯗꯒꯤ ꯑꯗꯨꯝ ꯂꯥꯛꯑꯝꯃꯕꯅꯦ ꯑꯗꯨꯝ ꯑꯩꯈꯣꯏ ꯀꯦꯕ
ꯎꯝ ꯃꯥꯗꯤ ꯃꯈꯥ ꯇꯧꯗꯔꯣ ꯁꯤꯗ
ꯇꯧꯔꯣꯏ
ꯀꯩ ꯀꯣꯂꯦꯖ ꯇꯝꯃꯤꯕ
ꯇꯝꯍꯜꯂꯔꯣꯏ ꯃꯥꯥꯏ ꯁꯨꯝ ꯃꯃꯤꯡꯒꯤ ꯑꯣꯏꯅ ꯀꯥꯕꯩ ꯋꯥꯅꯤ ꯃꯥ ꯃꯦꯀꯞꯇ ꯑꯣꯏꯅ ꯆꯠꯂꯦ ꯃꯦꯀꯞ ꯄꯣꯠꯂꯣꯏ ꯇꯧꯕꯗꯣ ꯑꯩꯅ ꯍꯥꯏꯕꯗꯣ
ꯅꯪꯅ ꯍꯦꯛ ꯊꯥꯒꯠꯄꯗꯣ
ꯎꯝ ꯑꯗꯨ ꯏꯅꯥꯎꯄꯤꯅꯦ
ꯎꯝ ꯑꯩꯅ ꯍꯥꯏꯕꯗꯤ ꯀꯔꯤ ꯀꯣꯂꯦꯖꯇ ꯇꯝꯒꯦ ꯍꯥꯏꯕ
ꯃꯌꯥꯏ ꯂꯝꯕꯤ ꯀꯣꯂꯦꯖꯇ
ꯑꯣ ꯈꯪꯉꯦ ꯈꯪꯉꯦ ꯑꯩ ꯅꯥꯏꯅ ꯆꯠꯂꯨꯔꯦꯕ ꯃꯣꯏ ꯃꯌꯥꯏ ꯂꯝꯕꯤꯗꯣ ꯀꯣꯂꯦꯁ ꯇꯣ ꯑꯩꯈꯣꯏ ꯏꯕꯥꯏ ꯑꯃꯒꯤ ꯁꯥꯔꯗꯤꯕꯤꯀꯦꯠ ꯂꯧꯕ
ꯎꯝ
ꯍꯜꯂꯛꯄꯗ ꯑꯃꯨꯛ ꯒꯥꯔꯤ ꯇꯨꯁꯜꯂꯤꯅꯤꯕ ꯈꯣꯡ ꯁꯣꯛꯏꯅꯤꯕ
ꯀꯔꯝ ꯀꯥꯟꯗꯅꯣ ꯀꯨꯏꯗ꯭ꯔꯤꯉꯩꯗꯔꯣ
ꯑꯥ ꯀꯨꯏꯔꯦꯗ ꯀꯣꯂꯦꯖ ꯂꯣꯏꯗꯧꯔ ꯃꯥꯜꯂꯦ ꯂꯥꯟ ꯍꯧꯗ꯭ꯔꯤꯀꯥꯟ ꯃꯃꯥꯡꯗ
ꯎꯝ ꯍꯨꯝ
ꯂꯥꯟ ꯍꯔꯕꯔꯅꯦ ꯑꯗꯣ ꯅꯍꯟ ꯀꯥꯎꯔꯦꯗ
ꯂꯥꯟ ꯍꯧꯕ ꯆꯍꯤ ꯑꯍꯨꯝꯗꯤ ꯁꯨꯔꯦ ꯀꯩꯅꯣ ꯍꯧꯔꯝꯃꯅꯤ
ꯂꯥꯟ ꯈ꯭ꯔ ꯈ ꯍꯧꯔꯦ ꯀꯟꯅ ꯀꯜꯂꯤꯀꯥꯟꯒꯤꯗꯣ ꯅꯦꯠꯀ ꯊꯦꯡꯉꯤꯀꯥꯟ ꯃꯔꯛ ꯇꯧ ꯑꯣꯏꯗꯨꯕ
ꯎꯝ
ꯅꯪꯗꯤ ꯌꯦꯅꯥꯎ ꯃꯈꯣꯟ ꯌꯥꯝ ꯇꯥꯏꯑꯦ ꯌꯦꯅꯥꯎ ꯑꯣꯏꯕ ꯃꯥꯜꯂꯦ
ꯌꯦꯟꯅꯥꯎ ꯅꯠꯇꯦ ꯎꯆꯦꯛꯅꯦ
ꯎꯆꯦꯛ ꯋꯥꯌꯥꯒ ꯃꯔꯨꯞ ꯁꯥꯟꯅꯔꯕ
ꯎꯆꯦꯛ ꯋꯥꯌꯥꯒ ꯑ
ꯀꯥꯏ ꯂꯩꯅꯣ ꯅꯩꯗꯤ ꯅꯣꯏ ꯏꯪꯈꯣꯜꯗ ꯂꯩꯔꯣ
ꯂꯩꯇꯦꯍꯦ ꯀꯣꯏꯆꯠ ꯆꯠꯂꯤꯖꯁ ꯑꯩ ꯁꯨꯃꯥꯡꯗꯅꯦ ꯆꯠꯂꯤꯖꯦ ꯁꯨꯃꯥꯡꯗ
ꯁꯥꯗ꯭ꯔꯥ ꯍꯥꯏꯖꯦ
ꯁꯥꯗꯦ ꯅꯨꯡꯁꯥꯗꯤ ꯊꯣꯛꯇꯤꯌꯦ ꯑꯗꯨꯝ ꯅꯣꯡ ꯃꯪꯗꯦ ꯍꯥꯏꯕꯩ ꯋꯥꯅꯦꯕꯀꯣ ꯑꯗꯨꯝ ꯃꯝꯃꯒꯗꯤ ꯂꯩꯕꯗꯣ
ꯑꯗꯨꯏꯁꯨ ꯍꯧꯖꯤꯛ ꯋꯦꯗꯔꯁꯤ ꯅꯪ ꯅꯨꯡꯁꯥꯗ ꯁꯨꯃꯥꯡꯗꯨꯗ ꯅꯨꯡꯁꯥ ꯊꯣꯛꯇ꯭ꯔꯁꯨ ꯆꯠꯂꯤꯕ ꯁꯥꯗ꯭ꯔꯥ ꯍꯥꯏꯖꯦ
ꯁꯥꯗꯦ ꯍꯥꯏꯔꯒ ꯃꯝꯃꯦ ꯍꯥꯏꯔꯛꯒꯕꯨ ꯑꯦ
ꯅꯪ ꯇꯣꯉꯥꯟꯅ ꯑꯦ ꯁꯤ ꯑꯃ ꯄꯨ ꯄꯨꯖꯠꯂ ꯃꯥꯜꯂꯦ
ꯍꯣꯏ ꯑꯦ ꯁꯤ ꯌꯥꯝ ꯄꯨ ꯄꯨꯗꯅ ꯆꯠꯂꯦ ꯑꯗꯨꯗꯤ ꯊꯝꯃꯣ
ꯊꯝꯃ ꯇꯨꯝꯃꯣ
ꯊꯝꯃꯣ